ꯎꯝ ꯑꯣꯑꯩꯅ ꯅꯨꯉꯥꯏꯔꯤꯕ꯭ꯔꯣ ꯑꯩ ꯀꯃꯥꯏ ꯇꯧꯔꯤꯒꯦ
ꯑ ꯅꯨꯡꯉꯥꯏꯔꯤꯌꯦ ꯀꯩꯅꯣ ꯇꯧꯔꯤ ꯑꯁꯨꯝ ꯅꯨꯡꯉꯥꯏꯔꯤ ꯍꯥꯏꯇꯥꯕꯅꯤ ꯑꯗꯨ ꯂꯩꯅ ꯌꯥꯅ ꯌꯥꯅꯕ ꯑꯗꯨꯝ ꯂꯩꯔꯤ ꯅꯪꯗꯤ ꯀꯃꯥꯏꯅ ꯇꯧꯔꯤꯒꯦ ꯅꯁꯨ ꯅꯨꯡꯉꯥꯏꯔꯤꯕ ꯅꯠꯇ꯭ꯔꯣ
ꯑ ꯑꯗꯨꯝ ꯍꯣꯏ ꯑꯗꯨꯝ ꯆꯞ ꯃꯥꯟꯅꯩꯗ ꯑ ꯍꯅꯤꯗ ꯑꯗꯨꯃꯅ ꯑꯗꯨꯃꯥꯏꯅ ꯇꯧ ꯍꯟꯗꯛ ꯑꯦꯛꯖꯥꯝ ꯀꯃꯥꯏꯅ ꯇꯧꯈꯤꯒꯦ
ꯍꯟꯗꯛ ꯑꯦꯛꯖꯥꯝꯗꯣ ꯑꯗꯨꯝꯕꯨꯗꯤ ꯈꯔ ꯇꯧꯔꯝꯃꯤ ꯍꯥꯏꯇꯥꯔꯦ ꯑꯗꯨꯝ ꯄꯥꯁꯄꯨꯗꯤ ꯇꯧꯔꯛꯑꯅꯤ ꯑꯗꯨꯝ ꯑꯍꯩꯕ ꯑꯄꯥꯕ ꯈꯔꯗꯣ ꯑꯗꯨꯝ ꯏꯁꯤꯜꯂꯝꯃꯦ ꯑꯗꯨꯝ ꯌꯥꯅ ꯌꯥꯅꯕ ꯃꯑꯣꯡꯗꯣ ꯇꯧꯔꯒ ꯑꯗꯨ ꯈꯪꯗꯦꯗ ꯑꯦꯛꯖꯥꯝ ꯑꯗꯣ ꯍꯥꯏꯗꯣꯛꯇ꯭ꯔꯤꯕꯅꯤꯅ ꯀꯔꯤ ꯑꯣꯏꯔꯛꯇꯣꯏꯅꯣꯗꯤ ꯈꯪꯗꯦ ꯍꯌꯦꯡ ꯑꯦꯛꯖꯥꯝ ꯍꯥꯏꯗꯣꯛꯑꯒ ꯑꯗꯨꯝ ꯌꯦꯡꯕ ꯍꯥꯏꯗꯅꯦ ꯑꯗꯣ ꯅꯪꯁꯨ ꯑꯗꯨꯝ ꯐꯖꯅꯗꯤ ꯏꯕ ꯃꯥꯜꯂꯦ ꯍꯧꯕꯗꯩ ꯂꯣꯏꯐꯥꯎ ꯑꯗꯨꯝ ꯄꯥꯛꯊꯔꯒ ꯂꯩ ꯁꯣꯛꯑ ꯍꯧꯒꯠꯂꯛꯇꯦꯕ ꯅꯪꯉꯛꯇꯣ ꯑꯗꯣ ꯅꯪꯁꯨ ꯑꯗꯨꯝ ꯐꯖꯅ ꯇꯧꯔꯝꯕ ꯅꯠꯇ꯭ꯔꯣ ꯀꯃꯥꯏꯅ ꯇꯧꯔꯝꯒꯦ
ꯑ ꯄꯥꯛꯊꯔ ꯏꯖꯩ ꯈꯛꯇꯅꯤꯗ ꯀꯣꯛꯇꯨ ꯀꯥꯏ ꯊꯣꯛꯄꯣꯟꯟꯇꯦꯗ ꯍꯪꯉꯤ ꯈꯣꯏꯆꯟꯗꯨꯒ ꯏꯔꯤꯕ ꯄꯣꯠꯇꯨꯒꯗꯤ ꯌꯥꯝꯊꯦꯡ ꯆꯥꯅꯍꯧꯗ꯭ꯔꯦꯗ ꯅꯣꯏ ꯑꯗꯨꯝ ꯐꯩꯅꯦ ꯑꯃꯔꯣꯝꯗ ꯑꯥ ꯍꯣꯠꯅꯕ ꯀꯩꯅꯣ ꯑꯩꯅ ꯄꯥꯝꯃꯤꯅꯀꯣ ꯊꯥꯖꯕꯗꯣ ꯌꯥꯝ ꯋꯥꯡꯅ ꯊꯝꯃꯦꯕ ꯑꯩꯈꯣꯏ ꯇꯝꯗ ꯌꯥꯗꯦ ꯍꯥꯏꯕꯒꯤ ꯃꯑꯣꯡꯗ ꯇꯝꯕꯗꯣ ꯑꯗꯨꯏ ꯇꯥꯏꯞꯇ ꯇꯧ ꯂꯩꯔꯦꯗ ꯑꯗꯣ ꯅꯪ ꯍꯗꯛ ꯀ ꯑꯗꯨꯋꯥꯥꯏꯅꯖꯥ ꯈꯜꯂꯗꯤ ꯀꯥꯥꯁꯦ ꯇꯝꯒꯦ ꯈꯜꯂꯤꯕ
ꯇꯝꯕꯁꯦ ꯑꯗꯨ ꯈꯤꯇꯪ ꯍꯥꯏꯗꯤ ꯑꯅꯧꯕ ꯃꯐꯝ ꯑꯃꯗ ꯑꯣꯏꯅ ꯇꯧꯁꯤꯔꯥꯅ ꯑꯗꯨꯃꯥꯏꯅ ꯈꯜꯂꯤ ꯈꯤꯇꯪ ꯃꯄꯥꯟ ꯊꯣꯛꯑꯒ ꯍꯥꯏꯗꯤ ꯑꯗꯨꯝ ꯃꯐꯝ ꯑꯃꯗꯗꯁꯨ ꯂꯩꯁꯤꯟꯕ ꯍꯥꯏꯁꯤꯗꯤ ꯑꯩꯈꯣꯏꯅ ꯂꯩꯔꯤꯕ ꯃꯐꯝꯁꯤꯗꯤ ꯍꯥꯏꯗꯤ ꯏꯁꯥꯒ ꯄꯨꯔꯥ ꯆꯥꯟꯅꯔꯒ ꯂꯩꯔꯕ ꯕꯅꯤꯅ ꯏꯁꯥꯗ ꯄꯨꯔꯥ ꯀꯩꯅꯣ ꯇꯧꯕ ꯍꯥꯏꯕꯗꯣ ꯑꯗꯩ ꯊꯦꯡꯅꯕ ꯃꯤ ꯃꯈꯩꯁꯤꯁꯨ ꯑꯗꯨꯝ ꯑꯩꯈꯣꯏ ꯁꯛ ꯃꯥꯏ ꯍꯥꯟꯗꯒꯤꯩ ꯈꯪꯅꯔꯕ ꯂꯣꯏꯅ ꯑꯣꯏꯔꯕ ꯉꯥꯛꯇ ꯑꯣꯏꯕꯅꯤꯅ ꯍꯥꯏꯗꯤ ꯃꯄꯥꯟ ꯂꯝꯗ ꯑꯃ ꯊꯣꯛꯑꯒ ꯑꯇꯣꯞꯄ ꯃꯐꯝ ꯑꯃꯗ ꯇꯝꯕ ꯍꯥꯏꯔꯒꯗꯤ ꯑꯅꯧꯕ ꯃꯤꯁꯨ ꯊꯦꯡꯅꯅꯤ ꯑꯗꯒꯤ ꯃꯈꯟ ꯏꯊꯦꯟ ꯑꯅꯧꯕ ꯃꯌꯥꯝ ꯑꯃ ꯍꯋꯥ ꯅꯨꯡꯁꯤꯠꯇ ꯑꯣꯏꯔꯣ ꯑꯗꯨꯃꯥꯏꯅ ꯊꯦꯡꯅꯗꯧꯅꯤꯅ ꯈꯔ ꯈꯤꯇꯪ ꯊꯥꯛꯄ ꯃꯐꯝꯗ ꯑꯗꯨꯃꯥꯏꯅ ꯍꯥꯏꯗꯤ ꯑꯅꯧꯕ ꯃꯐꯝ ꯑꯃꯗ ꯑꯅꯛꯄꯗ ꯅꯠꯇꯕ ꯑꯗꯨꯃꯥꯏꯅ ꯁꯨꯝ ꯇꯧꯁꯤꯔꯥꯅ ꯈꯜꯂꯤ ꯌꯨꯝꯒꯤ ꯑꯅꯛꯄꯗ ꯗ ꯁꯨꯝ ꯂꯩꯔꯒ ꯇꯧꯕꯁꯤꯁꯨ ꯍꯥꯏꯗꯤ ꯀꯩꯅꯣ ꯏꯁꯥꯗ ꯑꯩꯈꯣꯏꯒꯤ ꯀꯔꯤ ꯍꯥꯏꯅꯤ ꯑꯀꯤꯕ ꯑꯩꯈꯣꯏꯒꯤ ꯄꯥꯡꯗꯕ ꯑꯗꯨꯃꯥꯏꯅ ꯇꯧꯔꯛꯄꯒꯤ ꯃꯑꯣꯡꯗꯣ ꯑꯃ ꯂꯥꯛꯑꯦ ꯑꯗꯨꯅ ꯁꯨꯝ ꯈꯤꯇꯪ ꯏꯁꯥꯗꯁꯨ ꯍꯥꯏꯗꯤ ꯁꯤꯡꯕ ꯃꯤꯠ ꯃꯥꯏ ꯁꯤꯡꯕꯗꯣ ꯍꯦꯟꯒꯠꯅꯕ ꯑꯗꯨꯃꯥꯏꯅ ꯃꯄꯥꯟꯗ ꯆꯠꯂꯒ ꯑꯣꯏꯅ ꯑꯗꯨꯃꯥꯏꯅ ꯈꯤꯇꯪ ꯇꯧꯁꯤꯔꯥꯅꯗꯤ ꯈꯜꯂꯤ ꯑꯗꯨ ꯁꯨꯝ ꯈꯟꯕꯒꯤ ꯋꯥꯅꯤꯗ ꯑꯗꯣ ꯑꯩꯈꯣꯏ ꯏ ꯃꯥꯥꯍꯣꯏ ꯕꯕꯥꯍꯣꯏꯒꯁꯨ ꯐꯖꯅ ꯇꯥꯟꯅꯔꯒꯕꯨꯗꯤ ꯀꯣꯟꯅꯕꯨꯗꯤ ꯇꯧꯕꯗꯤ ꯇꯧꯅꯤ ꯑꯩꯅ ꯁꯨꯝ ꯈꯟꯖꯕꯒꯤ ꯍꯥꯏꯕꯅꯤꯗ ꯑꯗꯨ ꯅꯪꯁꯨ ꯅꯪꯗꯤ ꯀꯃꯥꯏꯅ ꯇꯧꯗꯣꯔꯤꯅꯣ ꯅꯪ ꯅꯪꯒꯤꯗꯤꯛ ꯀꯔꯤ ꯈꯜꯂꯒꯦ
ꯁꯨꯝ ꯐꯩꯌꯦ ꯌꯥꯝꯅ ꯃꯄꯥꯟ ꯂꯝ ꯊꯣꯛꯄꯒꯤ ꯋꯥꯈꯜꯗꯨꯀꯣ ꯁꯤꯗ ꯁꯨꯝ ꯂꯩꯕꯁꯨ ꯍꯣꯏ ꯇꯝꯐꯝꯒꯤꯗꯤ ꯌꯥꯝ ꯂꯩ ꯑꯩꯕꯨꯗꯤꯁꯨ ꯑꯃꯔꯣꯝꯗ ꯌꯨꯝꯗꯁꯨ ꯑꯗꯨꯕꯨ ꯊꯦꯛ ꯊꯣꯛꯑꯒꯅ ꯃꯤꯗꯣ ꯌꯥꯝ ꯇꯤꯟꯅꯩ ꯈꯪꯅꯩ ꯑꯗꯨꯒꯤ ꯃꯤꯠ ꯃꯥꯏ ꯄꯥꯡꯕꯁꯤꯡꯒꯁꯨ ꯍꯦꯟꯒꯠꯄꯗ ꯑꯗꯨꯒꯤ ꯄꯣꯠꯇꯣ ꯌꯥꯝ ꯐꯩꯌꯦ ꯃ ꯑꯩꯁꯨ ꯑꯗꯨꯝ ꯍꯥꯏꯅꯗꯤ ꯈꯜꯂꯤ ꯈꯨꯃ ꯑꯣꯏꯅꯁꯨ ꯑꯗꯨꯝ ꯁꯥꯏꯠ ꯑꯗꯨꯗ ꯃꯄꯥꯟ ꯑꯗꯨ ꯀꯩꯗ ꯆꯠꯍꯟꯅꯤꯡꯉꯦꯕꯀꯣ ꯆꯠꯇ ꯈꯣꯠꯇ ꯇꯧꯔꯒ ꯑꯗꯨꯃꯥꯏꯅ ꯇꯧꯔꯒ ꯃꯤꯠꯃꯥꯏꯁꯤꯡꯈꯩꯗꯁꯨ ꯅꯠꯇꯅ ꯉꯁꯥꯏꯒꯤ ꯃꯤꯊꯦꯡꯅꯕꯁꯨ ꯌꯥꯝꯅ ꯍꯦꯜꯂꯦꯕ ꯋꯥꯅ ꯊꯣꯛꯑꯒꯗꯤ ꯑꯗꯨꯝꯕꯩꯁꯨ ꯄꯥꯝꯕ ꯆꯨꯝꯅꯒꯤ ꯑꯃꯔꯣꯝꯗ ꯄ꯭ꯔꯣꯗꯛꯁꯤ ꯁꯦꯟꯒꯤ ꯋꯥꯅꯤꯗ ꯁꯦꯟ ꯌꯥꯝ ꯀꯥ ꯍꯦꯟꯅ ꯑꯦꯐꯣꯔꯠ ꯑꯣꯏꯔꯨꯔꯣꯏꯗ ꯉꯝ ꯇꯥꯔꯗꯤ ꯑꯩꯈꯣꯏ ꯏꯃꯥ ꯏꯄꯥꯅꯗꯤ ꯆꯠꯂꯨ ꯈꯣꯠꯂꯨ ꯍꯥꯏꯖꯕ ꯑꯩꯈꯣꯏꯅ ꯁꯨꯝ ꯈꯪꯗꯦ ꯃꯣꯏ ꯄꯩꯁꯥꯗꯣ ꯊꯣꯛꯄ ꯉꯝꯃꯣꯏꯗ ꯇꯥꯔꯒꯗꯤ ꯑꯩꯅ ꯊꯣꯛꯂꯛꯉꯩ ꯋꯥꯈꯜꯗꯣ ꯑꯁ ꯆꯠꯂꯨꯔꯒ ꯄꯩꯁꯥꯗꯨ ꯂꯣꯏꯁꯤꯟꯕ ꯊꯣꯛꯀꯗ꯭ꯔꯥꯅ ꯁꯨꯝ ꯈꯟꯖꯕꯗꯣ ꯂꯣꯏ ꯈꯜꯂ ꯂꯩꯕ ꯇꯥꯟꯖꯥꯅꯤꯅ ꯑꯗꯨꯕꯨ ꯍꯣꯏ ꯃꯍꯥꯛꯅꯕꯨ ꯋꯥꯡꯉ ꯈꯟ ꯇꯥꯔꯒꯗꯤ ꯇꯧꯍꯧꯕꯅꯗꯤ ꯐꯩ ꯈꯜꯂꯤ ꯑꯩꯁꯨ ꯄꯨꯟꯁꯤ ꯐꯤꯕꯝꯁꯤꯦ ꯑꯩꯈꯣꯏꯁꯦ ꯁꯨꯝ ꯍꯅꯨꯁꯤꯜꯂꯛꯑꯕꯅꯤꯅ ꯋꯥꯈꯜꯁꯨ ꯈꯛ ꯈꯟꯗ ꯌꯥꯗꯣꯏ ꯃꯇꯝ ꯍꯥꯏꯗꯨ ꯌꯧꯔꯛꯑꯦꯅꯦ
ꯍꯣꯏ ꯃꯥꯅꯦ ꯑꯗꯨ ꯇꯧꯔꯤꯁꯦ ꯆꯨꯝ ꯄꯩꯁꯥ ꯅꯨꯡꯁꯥ ꯀ꯭ꯋꯥꯏ ꯇꯧꯔꯤꯅꯦ ꯑꯣ ꯏꯃꯨꯡꯗ ꯑꯩ ꯈꯛ ꯍꯣꯠꯅꯕꯁꯨ ꯅꯠꯇꯦ ꯑꯗꯨ ꯏꯅꯥꯎ ꯏꯅꯥꯎꯕ ꯏꯅꯥꯎꯕꯤ ꯃꯣꯏ ꯑꯅꯤ ꯑꯃꯁꯨ ꯂꯩꯔꯤꯕꯅꯤꯅ ꯃꯣꯏ ꯑꯅꯤꯒꯤꯁꯨ ꯇꯨꯏꯁꯟ ꯇꯧꯕꯅꯦ ꯑꯗꯒꯤ ꯁ꯭ꯀꯨꯜꯒꯤ ꯦꯕ ꯍꯣꯠꯅꯕ ꯑꯣꯏꯇꯥꯔꯒꯗꯤ ꯑꯩꯒꯤ ꯑꯄꯥꯝꯕꯗꯣ ꯍꯥꯏꯗꯤ ꯇꯧꯅꯤꯡꯕ ꯃꯑꯣꯡꯗ ꯑꯩꯅ ꯍꯥꯏꯕꯗꯨ ꯌꯥꯕ ꯑꯗꯨꯅ ꯃꯣꯏꯒꯤ ꯑꯗꯒꯤ ꯊꯧꯗꯣꯛ ꯋꯥꯊꯣꯛ ꯑꯗꯒꯤ ꯃꯔꯨꯞ ꯇꯗ ꯌꯥꯗꯕ ꯊꯕꯛ ꯃꯌꯥꯝ ꯑꯃ ꯑꯩ ꯆꯦꯡ ꯆꯥꯛꯀꯤ ꯄꯩꯁꯥ ꯀꯔꯤ ꯀꯔꯥ ꯃꯌꯥꯝ ꯂꯩꯕꯅꯤꯅ ꯑꯗꯨꯝꯕꯒꯤ
ꯎꯝ
ꯄꯩꯁꯥꯒꯤꯒꯤ ꯀꯩꯅꯣ ꯇꯧꯕꯅꯦ ꯨ ꯁꯨꯝ ꯑꯩꯁꯨ ꯁꯨꯝ ꯑꯩꯅ ꯈꯟꯖꯕꯒꯤ ꯋꯥꯅꯤꯗ ꯁꯨꯋꯥꯏꯗ ꯑꯗꯨꯝ ꯇꯝꯃꯒ ꯍꯣꯠꯅꯔꯁꯨ ꯀꯩꯁꯨ ꯌꯥꯕ ꯀꯩꯁꯨ ꯂꯩꯕ ꯄꯣꯠꯇꯨꯗꯤ ꯅꯠꯇꯦꯗ ꯍꯣꯠꯅꯕꯗꯨꯗꯤ ꯏꯁꯥꯒꯤ ꯃꯈꯥꯗꯤ ꯂꯣꯏꯅ ꯄꯨꯜꯂꯦ ꯃꯍꯥꯛ ꯃꯄꯥꯟꯗꯂꯒ ꯍꯦꯛꯇ ꯐ ꯇꯦ ꯑꯗꯒꯤ ꯁ꯭ꯋꯥꯏꯒꯤ ꯂꯩꯔꯤꯕ ꯑꯣꯖꯥꯁꯤꯡꯁꯤꯁꯨ ꯍꯥꯏꯗꯤ ꯐꯖꯅ ꯇꯥꯛꯄꯤꯗꯦ ꯐꯠꯇꯦ ꯍꯥꯏꯕꯁꯨ ꯂꯩꯇꯦ ꯁ꯭ꯋꯥꯏꯗꯁꯨ ꯃꯇꯤꯛ ꯆꯥꯕ ꯑꯣꯖꯥ ꯃꯌꯥꯝ ꯑꯃ ꯂꯩꯔꯤ ꯑꯩꯈꯣꯏꯅ ꯈꯪꯖꯕ ꯐꯪꯕ ꯃꯇꯝꯗ ꯍꯥꯏꯗꯤ ꯑꯗꯨꯝ ꯐꯖꯅ ꯇꯥꯛꯄꯤꯒꯦ ꯍꯥꯏꯕ ꯑꯣꯖꯥ ꯃꯌꯥꯝ ꯑꯃ ꯂꯩꯔꯤꯅꯤꯅ ꯁ꯭ꯋꯥꯏꯗ ꯍꯣꯠꯅꯔꯁꯨ ꯑꯗꯨꯝ ꯅꯪꯒꯦꯁꯨ ꯈꯪꯒ ꯅꯗꯦꯗ ꯒ꯭ꯌꯥꯟ ꯇꯥꯕ ꯄꯣꯠ ꯂꯩꯩꯗ ꯏꯅꯥꯁꯤ ꯂꯥꯛꯑꯕꯅꯤꯅ ꯈꯟꯊꯕꯕꯨꯗꯤ ꯌꯥꯗꯦ ꯂꯧꯧꯗ꯭ꯔꯤꯉꯩꯗ ꯀꯔꯝꯕꯅꯣ ꯐꯩ ꯈꯣꯠꯂꯤ ꯍꯥꯏꯕꯗꯣ ꯑꯗꯨꯒꯤ ꯁꯨꯝ ꯈ ꯑꯗꯨꯥꯝ ꯀꯔꯝ ꯀꯥꯟꯗꯗꯣꯛꯣꯪꯕꯨ ꯄꯥꯎ ꯇꯥꯕ꯭ꯔꯥ
ꯃꯊꯪ ꯊꯥ ꯍꯟꯗꯛ ꯊꯥꯒꯤ ꯂꯣꯏꯔꯛꯄ ꯁꯨꯃꯥꯏꯅ ꯅꯠꯇ꯭ꯔꯒꯅ ꯃꯊꯪ ꯊꯥꯒꯤ ꯐꯥꯔꯁ ꯋꯤꯛ ꯁ꯭ꯋꯥꯏꯗ ꯍꯥꯏꯗꯣꯛꯀꯅꯤꯗꯤ ꯍꯥꯏꯕꯅꯤ ꯑꯃꯔꯣꯝꯗ ꯑꯩꯈꯣꯏꯒꯤ ꯀꯩꯅꯣꯗꯗꯤꯀꯣ ꯈꯜꯂꯛꯄ ꯌꯥꯕꯒꯤ ꯆꯥꯟꯁꯄꯨꯗꯤ ꯌꯥꯝ ꯋꯥꯡꯉꯦ ꯍꯟꯗꯛꯁꯤ ꯃꯍꯥꯛ ꯌꯥꯝꯅ ꯏꯟ ꯑꯦꯕꯔꯦꯖ ꯌꯦꯡꯀꯥꯟꯗ ꯌꯥꯝ ꯋꯥꯡꯅꯕ ꯍꯥꯏꯗꯨ ꯑꯣꯏꯗꯦꯕ ꯃꯃꯥꯡꯗꯕꯨꯅꯝ ꯑꯩꯈꯣꯏ ꯐꯪꯉꯤꯕ ꯃꯥꯔꯛꯁꯤꯡꯗꯣ ꯍꯥꯏꯇꯥꯥꯔꯒꯗꯤ ꯑꯗꯨꯝ ꯈꯜꯂꯛꯄꯒꯤ ꯆꯥꯟꯁ ꯑꯗꯨꯝ ꯐꯤꯐꯇꯤ ꯐꯤꯐꯇꯤꯃꯛ ꯅꯠꯇ꯭ꯔꯁꯨ ꯁꯚꯦꯟꯇꯤ ꯄꯥꯔꯁꯦꯟ ꯑꯩꯠꯇꯤ ꯄꯥꯔꯁꯦꯟꯗꯤ ꯑꯗꯨꯝ ꯐꯪ ꯍꯣꯞ ꯂꯩꯌꯦꯕ ꯑꯗꯨꯃꯥꯏꯅꯗꯤ ꯑꯣꯏ ꯌꯦꯡꯉꯁꯤ ꯑꯗꯨꯅꯦ ꯑꯩꯈꯣꯏꯁꯨ ꯂꯥꯏꯔꯤꯛꯁꯦ ꯑꯃꯔꯣꯝꯗ ꯌꯨꯝꯁꯤꯍꯟ ꯑꯣꯏꯇꯥꯥꯔꯒꯗꯤ ꯉꯁꯥꯏ ꯄꯨꯔꯥ ꯚꯥꯔꯗꯨꯣ ꯏꯃꯥ ꯏꯄꯥꯅ ꯄꯨ ꯉꯃꯛꯇ ꯚꯥꯔꯗꯨ ꯍꯦꯛ ꯎꯁꯤꯜꯂꯨꯕꯅꯤꯅꯀꯣ ꯃꯈꯥ ꯇꯥꯅ ꯇꯝꯕꯁꯤꯁꯨ ꯄꯥꯝ ꯑꯗꯩ ꯌꯨꯝꯒꯤꯁꯨ ꯏꯅꯥꯎꯁꯤꯡꯒꯤ ꯀꯩꯒꯤꯁꯨ ꯑꯃꯨꯛ ꯍꯣꯠꯅꯕꯁꯨ ꯑꯃꯨꯛ ꯄꯥꯝꯃꯤ ꯑꯃ ꯇꯧꯒꯤ ꯇꯥꯟꯖꯥꯗꯨꯃ ꯑꯣꯏꯗꯣꯏꯅꯤꯅ ꯑꯗꯨꯕꯨ ꯑꯃ ꯑꯣꯏꯔꯣ ꯑꯃ ꯑꯣꯏꯔꯣ ꯈꯔ ꯋꯥꯅꯤꯡꯉꯩ ꯑꯗꯨꯝ ꯍꯧꯗ ꯇꯥꯔꯒꯗꯤ ꯍꯥꯏꯕ ꯑꯃꯁꯨ ꯂꯩꯕꯅꯤꯅꯀꯣ ꯑꯗꯨ ꯌꯦꯡꯃꯤꯟꯅꯔꯒ ꯇꯧꯕꯤꯟꯅꯔꯒ ꯇꯧꯕ ꯌꯥꯕꯗꯤ ꯑꯩꯈ ꯍꯥꯏ ꯅꯤꯡꯍꯟꯅꯗꯅ ꯇꯧꯕꯃꯤꯟꯅꯔꯁꯤ ꯍꯥꯏꯕ ꯂꯩꯇꯦꯗ ꯆꯥꯛ ꯌꯦꯟꯁꯥꯡꯒ ꯆꯥꯔꯕꯣ ꯍꯧꯖꯤꯛꯀꯣ ꯅꯥꯏꯀꯤꯦ ꯋꯥꯠꯇꯣꯛꯈ꯭ꯔꯒ
ꯑꯁ ꯆꯥꯛ ꯌꯦꯟꯁꯥꯡꯕꯨꯗꯤ ꯆꯥꯔꯦ ꯑꯩꯗꯤ ꯑꯆꯝꯕ ꯑꯣꯏꯅ ꯑꯗꯨꯝ ꯆꯥꯁꯤꯟꯈ꯭ꯔꯦ ꯅꯨꯡꯁꯥ ꯁꯥꯎꯕꯁꯤꯗ ꯑꯆꯝꯕ ꯆꯥꯕꯗ
ꯎꯝ
ꯄꯩꯈꯥꯁꯦ ꯍꯩꯗꯣꯛꯇ꯭ꯔꯤꯑꯅ ꯍꯥꯏꯔꯒ ꯏꯁꯥꯗ ꯁꯨꯝ ꯍꯥꯏꯗꯤ ꯀꯩꯅꯣ ꯃꯇꯝ ꯁꯤꯖꯤꯟꯅꯕꯁꯦ ꯐꯗ ꯑꯗꯨꯝ ꯂꯩꯔꯒ ꯁꯤꯖꯤꯟꯅꯕꯒꯤ ꯗꯥꯏꯇ ꯇꯧꯔꯦ ꯏꯁꯥꯗ ꯄꯩꯈꯥꯗꯣꯗꯣꯛꯈꯤ ꯑꯗꯨꯅ ꯃꯇꯝ ꯂꯩ ꯍꯥꯏꯕꯒꯤ ꯄꯩꯈꯥꯁꯦ ꯐꯔ ꯊꯨꯅ ꯍꯩꯗꯣꯛꯂꯛꯑꯒ ꯃꯥꯇꯨꯒꯤ ꯁꯤ ꯇꯧꯔꯁꯨ ꯑꯗꯒꯤꯗꯤ ꯑꯇꯣꯞꯄꯇꯣꯞꯄ ꯁꯦ ꯑꯩꯈꯣꯏ ꯑꯃꯨ ꯆꯥꯟꯁꯇꯣ ꯃꯥꯡꯗꯧꯔꯤꯅꯦꯕ ꯃꯤꯅ ꯂꯣꯏꯅ ꯁꯤꯠꯇꯨ ꯀꯟꯁꯤꯟꯈꯤꯕ ꯑꯗꯒꯤ ꯃꯤꯅ ꯍꯥꯟꯅ ꯂꯣꯏꯅ ꯇꯧꯅꯈꯤꯕ ꯍꯥꯏꯅ ꯑꯣꯏꯗꯣꯏꯅꯦ ꯑꯗꯒꯤ ꯍꯌꯦꯡ ꯊꯥ ꯀꯌꯥꯅꯣ ꯑꯣꯐꯤꯁꯇ ꯆꯠꯂꯣ ꯑꯗꯨꯒꯤ ꯃꯅꯥꯛꯇ ꯆꯠꯂꯣ ꯑ ꯎꯅꯧ ꯍꯥꯏꯔꯒ ꯑꯗꯨꯃꯥꯏꯅ ꯇꯧꯒꯗꯣꯔꯤꯕꯅꯤ
ꯎꯝ
ꯅꯤꯅ ꯐ ꯊꯅ ꯍꯥꯏꯗꯣꯛꯄꯤꯔꯛꯑꯗꯤ ꯐꯗꯧꯅꯦꯅ ꯈꯜꯂꯤꯅꯦꯅꯦ ꯃꯊꯥꯁꯤ ꯁꯥꯔꯦ ꯄꯩꯈꯥꯁꯦ ꯍꯥꯏꯗꯣꯛꯑꯒ ꯇꯪ ꯇꯥꯕ ꯑꯃ ꯈꯪꯕꯒ ꯆꯥꯁꯤ ꯌꯥꯝꯅ ꯂꯩꯅꯩꯩ ꯅꯠꯇ꯭ꯔꯗꯤ ꯊꯨꯝꯕꯁꯨ ꯆꯥꯕꯁꯨ
ꯎꯝ
ꯍꯧꯔꯁꯤꯔꯥ ꯑꯗꯨꯃꯥꯏꯅ ꯈꯜꯂꯕꯅꯤꯗ ꯅꯣꯏꯔꯣꯝꯗ ꯑ ꯑꯉꯥꯡ ꯁꯨꯝꯁ ꯇꯨꯏꯁꯟ ꯇꯧ ꯅꯤꯡꯕ ꯂꯩꯔꯗꯤ ꯈꯔ ꯍꯥꯏꯔ ꯑꯗꯨꯝ ꯑꯩ ꯇꯧꯔꯁꯨ
ꯎꯝ ꯑꯦ ꯌꯥꯏ ꯌꯥꯏ ꯌꯥꯝ ꯂꯩ ꯑꯩꯈꯣꯏ ꯁꯤꯒꯤ ꯑꯩꯈꯣꯏ ꯁꯤꯒꯤ ꯑꯉꯥꯡ ꯃꯌꯥꯝ ꯑꯃ ꯇꯧꯕꯣꯗ ꯂꯥꯛꯀꯦ ꯂꯥꯛꯀꯦ ꯇꯧꯕ ꯑꯉꯥꯡ ꯌꯥꯝꯃꯟꯗꯅ ꯑꯩꯈꯣꯏꯗ ꯇꯧꯕꯤꯌꯨ ꯈꯣꯠꯄꯤꯌꯨ ꯍꯥꯏꯕꯅꯦꯕ ꯑꯗꯨꯒ ꯄꯥꯎ ꯐꯦ ꯍꯣꯏ ꯑꯗꯨꯃꯥꯏꯅ ꯃꯇꯝꯗꯣ ꯈꯔ ꯍꯥꯏꯗꯣꯛꯇ꯭ꯔꯤꯉꯩ ꯃꯇꯝꯒꯤ ꯑꯦꯟꯖꯥꯏꯇꯤ ꯄꯣꯛꯄꯅꯦ ꯑꯗꯒꯤ ꯉꯁꯥꯏ ꯀꯣꯂꯦꯖ ꯃꯌꯥꯝꯗꯨꯅ ꯀꯧꯈ꯭ꯔꯒ ꯁꯤꯠꯇꯣ ꯐꯪꯉꯔꯣꯏꯗꯦ ꯊꯦꯡ ꯍꯥꯥꯛꯇ ꯇꯥꯔꯒꯗꯤ ꯑꯩꯕꯣꯏ ꯃꯊꯥ ꯁꯥꯕꯅꯦ ꯑꯗꯩ ꯑꯩꯈꯣꯏꯅ ꯍꯦꯛꯇ ꯆꯥꯝꯃꯗ ꯆꯥꯝꯃ ꯂꯥꯛꯑꯅꯤꯧꯔ ꯌꯧꯔꯛꯑꯅꯤ ꯈꯠꯂꯅꯤ ꯑꯗꯨꯝ ꯐꯥꯎꯕ ꯑꯗꯨꯃꯁꯨ ꯀꯣꯟꯐꯝꯥꯗꯨ ꯑꯣꯏꯗ꯭ꯅꯤꯅ ꯃꯊꯥꯗꯣ ꯆꯔꯥꯡꯅ ꯂꯩꯕꯗꯨꯅꯤ ꯇꯧꯔꯤꯁꯦ ꯐꯤꯕꯝ ꯅꯣꯡꯁꯦ ꯑꯩꯈꯣꯏ ꯁꯣꯝꯗꯗꯤ ꯅꯣꯡ ꯌꯥꯝ ꯆꯨꯔꯤ ꯅꯪ ꯅꯨꯡꯁꯥ ꯁꯥꯏ ꯍꯥꯏꯔꯤ ꯅꯣꯡ ꯌꯥꯝꯅ ꯀꯟꯅ ꯆꯨꯔꯤ
ꯑꯩꯈꯣꯏ ꯅ ꯐꯔꯒ ꯃꯔꯛ ꯑꯃ ꯆꯨꯔꯝꯃꯦ ꯅꯣꯡꯗ ꯌꯥꯝ ꯅꯥꯑꯕ ꯍꯧꯖꯤꯛꯀꯥꯟꯗꯤ ꯑꯃꯨꯛ ꯀꯩꯅꯣ ꯇꯧꯔꯦ ꯁꯥꯏ ꯌꯥꯝ ꯌꯥꯝ ꯁꯥꯕꯗꯨ ꯑꯣꯏꯌꯦ ꯅꯨꯃꯤꯗꯥꯡꯗ ꯁꯥꯕꯒꯤ ꯑꯗꯨꯃꯥꯏꯅ ꯆꯨꯝꯕ ꯉꯝꯗꯕꯗꯣ ꯑꯗꯨꯃꯥꯏꯅ ꯇꯧꯋꯦ ꯈꯟꯕꯤꯦ ꯍꯣꯏ ꯍ ꯅ ꯈꯔ ꯀꯩꯅꯣ ꯇꯧꯕꯁꯦ ꯍꯥꯥ ꯃꯁꯦ ꯑꯗꯣ ꯑꯉꯥꯡ ꯑꯉꯥꯡ ꯇꯧꯕꯗꯤ ꯇꯧꯔꯣꯏꯗꯥ ꯇꯨꯏꯁꯟ ꯇꯧꯕꯗꯣ
ꯎꯝ
ꯁꯥꯅ ꯂꯥꯏꯔꯤꯛ ꯄꯥꯗ꯭ꯔꯁꯨ ꯇꯧꯕ ꯌꯥꯕ ꯑꯉꯥꯡ ꯀ꯭ꯂꯥꯁ ꯑꯆꯧꯕ ꯇꯧ ꯇꯥꯔꯒꯗꯤ ꯋꯥꯅ ꯃꯇꯝ ꯀꯥꯏꯊꯣꯛꯑꯒ ꯑꯃꯨꯛ ꯑꯩ ꯄꯥꯗ꯭ꯔꯗꯤ ꯌꯥꯔꯣꯏꯕ ꯃꯣꯏꯒꯤ ꯑꯗꯨꯅ ꯑꯉꯥꯡ ꯃꯆꯥꯒꯤ ꯑꯣꯏꯅ ꯇꯧ ꯇꯥꯔꯒꯗꯤ ꯑꯩꯗꯤ ꯑꯗꯨꯝ ꯏꯁꯥꯅ ꯄꯥꯗ꯭ꯔꯁꯨ ꯌꯥꯕ ꯄꯣꯠꯅꯤꯅ ꯑꯗꯨꯃꯥꯏꯅ
ꯎꯝ ꯎꯝ ꯆꯞ ꯆꯥꯕꯅꯤ ꯀꯩꯕꯣ
ꯅꯪꯗꯤ ꯍꯧꯖꯤꯛꯀꯥꯟ ꯀꯔꯤ ꯀꯔꯤ ꯀꯃꯥꯏꯅ ꯇꯧꯔꯤꯅꯣ ꯁꯤꯒꯤ ꯑꯍꯥꯡꯕ ꯃꯇꯝꯁꯤꯕꯣ
ꯑꯉꯥꯡ ꯃꯇꯝ ꯀꯩꯁꯨ ꯇꯧꯗꯣꯏꯗ ꯌꯨꯝꯅ ꯀꯩꯅꯣꯒꯤ ꯃꯅꯤꯡꯒꯤ ꯑꯩꯈꯣꯏ ꯌꯦꯡꯒꯣꯟ ꯈꯔ ꯁꯥꯃꯤꯟꯅ ꯑꯗꯒꯤ ꯂꯧ ꯈꯔ ꯆꯠꯃꯤꯟꯅ ꯈꯔ ꯀꯣꯏꯃꯤꯟꯅ ꯑꯇꯩ ꯀꯔꯤꯝ ꯇꯧꯗꯣꯏꯗ ꯑꯉꯥꯡꯕ ꯃꯇꯝꯁꯨ ꯃꯥꯡꯉꯕꯅꯤꯅ ꯃꯥꯡꯕ ꯍꯥꯏꯗꯤ ꯍꯣꯏ ꯃꯇꯝꯗꯨ ꯆꯔꯥꯡꯅꯩ ꯇꯧꯕꯝ ꯈꯪꯗꯦꯕ ꯉꯥꯏꯔꯤꯉꯩꯗ
ꯍꯣꯏ ꯍꯣꯏ ꯐꯔꯦ ꯑꯗꯨꯗꯤ ꯀꯣꯟꯅ ꯑꯃꯨꯛ ꯃꯈꯥ ꯋꯥꯔꯤ ꯁꯥꯟꯅꯔꯁꯤꯀꯣ ꯑꯩ ꯊꯕꯛ ꯑꯃ ꯂꯥꯛꯑꯦ ꯊꯝꯃꯒꯦꯀꯣ
ꯌꯥꯏ ꯌꯥꯏ